ꯌꯥ ꯇꯔꯦ ꯁꯤꯤꯟ ꯀꯌꯥ ꯁꯨꯔꯒꯦ ꯀꯌꯥꯁꯨꯨ ꯀꯦ ꯀꯨꯟꯒ
ꯀꯩꯅꯣ ꯑꯦ ꯑꯩꯁꯦ ꯀꯨꯟ ꯃꯉꯥ ꯀꯨꯟ ꯃꯉꯥ ꯁꯨꯔꯦ
ꯎꯝ ꯁꯤꯒ ꯀꯨꯟ ꯇꯔꯨꯛ ꯁꯨꯗꯔꯥ
ꯥ ꯑꯁꯤꯁꯤꯡꯒ ꯀꯨꯟꯇꯔꯨꯛ ꯁꯨꯗꯧ ꯃꯥꯜꯜꯂꯤ ꯍꯥꯏꯕꯗꯤ ꯃꯉꯥ ꯃꯉꯥ ꯆꯠꯂꯀꯥꯟꯗ ꯑꯗꯨ ꯗꯦꯟ ꯇꯥꯛꯁ ꯑꯃꯃꯝ ꯍꯧꯔꯤꯗꯣ ꯑꯗ ꯅꯪꯒꯤ ꯍꯧꯖꯤꯛꯀꯤ ꯇ ꯃꯦꯟꯁꯤꯟꯈꯤꯕꯗ ꯃꯣꯔ ꯇꯥꯛ ꯍꯛꯆꯥꯥꯔꯒ ꯊꯣꯛꯈ꯭ꯔꯦꯔꯤꯕ ꯅ꯭ꯌꯨ ꯗꯥꯛꯁꯇ ꯑꯗꯨꯗꯨꯅ ꯑꯩ ꯑꯩꯁꯦ ꯆꯨꯝꯃꯤꯅ ꯂꯥꯜꯂꯦ ꯈꯪꯗ꯭ꯔꯦ ꯎꯍꯧꯗ꯭ꯔꯤꯕ ꯐꯠ ꯐꯠ ꯃꯦꯜꯂꯒ ꯍꯥꯏꯕꯤ ꯊꯦꯡꯉꯛꯄꯒꯤ ꯋꯥꯔꯤ ꯐꯕꯠ ꯂꯣꯏꯅ ꯁꯥꯟꯅꯍꯧꯔꯦ ꯉ
ꯎꯝ ꯍꯣ ꯑꯗꯨꯨꯗꯤ ꯂꯩꯅꯤ ꯉꯇ ꯑꯩ ꯁꯨꯝ ꯍꯪꯕꯅꯤꯗ ꯐ ꯁꯤꯁꯦ ꯅꯨꯡꯁꯤ ꯅꯨꯡꯉꯥꯏꯇꯕꯁꯤꯕꯨ ꯊꯕꯛꯀꯨꯝꯕ ꯊꯣꯛꯑꯀꯥꯟꯗꯅꯦ ꯍꯥꯏꯗꯤꯕꯤ ꯑꯗꯨꯝ ꯑꯩꯈꯣꯏꯁꯨ ꯅꯨꯡꯉꯥꯏꯇꯦꯕ ꯌꯥꯝꯅ ꯑꯩꯈꯣꯏꯁꯨ ꯑꯩꯈꯣꯏ ꯀꯀꯥ ꯑꯩꯈꯣꯏꯗꯣ ꯑꯗꯨꯝ ꯀꯩꯅꯣ ꯇꯧꯔ ꯍꯥꯏꯗꯤ ꯌꯥꯝ ꯀꯟꯅ ꯅꯍꯥ ꯑꯣꯏꯕ ꯏꯊꯤ ꯏꯁꯤꯡ ꯂꯩꯗꯅꯀꯣ ꯑꯗꯨꯃꯥꯏꯅ ꯑꯣꯏꯗ꯭ꯔꯦꯕ
ꯎꯝ
ꯑꯗꯨꯝ ꯌꯥꯏ ꯆꯟꯕꯒꯤ ꯊꯕꯛꯇꯣ ꯑꯗꯨꯝ ꯅꯍꯥꯒ ꯇꯧꯕ ꯅꯍꯥꯒ ꯇꯧꯒꯗꯕ ꯈꯣꯠꯀꯗꯕ ꯁꯨꯝ ꯂꯩꯗꯅꯀꯣ ꯊꯧꯗꯣꯛ ꯑꯃ ꯊꯣꯛꯑꯁꯨ ꯍꯟꯗꯛ ꯑꯩꯈꯣꯏ ꯄꯨ ꯏꯄꯔꯣꯏꯗꯕꯉꯩꯗꯣ ꯀꯣꯟ ꯅꯨꯡꯉꯥꯏ ꯕ ꯈꯣꯠꯄ ꯀꯩꯀꯥ ꯇꯧꯕꯗꯤ ꯀꯥꯈꯣꯏꯅ ꯀꯩꯁꯨ ꯆꯠꯇ꯭ꯔꯦꯕ ꯑꯗꯨꯗꯨꯅ ꯅꯨꯄꯥꯏꯇꯕꯒꯤ ꯌꯥꯝ ꯅꯨꯡꯉꯥꯏꯇꯕꯗꯣ ꯑꯗꯨꯒ ꯑꯆꯥꯄꯣꯠꯇ ꯌꯦꯜꯗꯁꯨ ꯑꯃꯅ ꯇꯧꯔꯁꯨ ꯅꯨꯡꯉꯥꯏꯇꯦꯗꯅ ꯑꯗꯣ ꯏꯕꯨꯡꯉꯣ ꯑꯩꯈꯣꯏ ꯑꯐꯕ ꯑꯃꯅ ꯏꯕꯨꯡꯉꯒ ꯃꯥꯟꯅꯕ ꯑꯃꯁꯁꯦ ꯌꯥꯝ ꯐꯩꯌꯦꯕꯀꯣ ꯏ ꯂꯥꯏ ꯂꯥꯛꯑꯦ ꯑꯗꯨꯒ ꯏꯕꯨꯡꯉꯣꯗꯤ ꯁꯣꯔꯥꯠꯇꯕꯨ ꯌꯥꯎꯗ꯭ꯔꯦ ꯏꯕꯨꯡꯒ ꯏꯃꯥꯟꯅꯕꯉꯩ ꯂꯥꯛꯑꯦ ꯑꯗꯨꯗꯨꯒ ꯃꯣꯏꯅ ꯂꯣꯏ ꯇꯧꯕꯤꯌꯦ
ꯑꯗꯨ ꯍꯥꯏꯔꯗꯤ ꯑꯃꯔꯣꯝꯗ ꯅꯨꯄꯥꯒꯤ ꯇꯥꯡꯀꯛ ꯂꯥꯛꯄ ꯀꯥꯟꯗꯗꯤ ꯕꯦꯔꯥ ꯌꯥꯝ
ꯎꯝ ꯎ ꯍꯣꯏ ꯅꯨꯡꯉꯥꯏꯇꯖꯥꯅꯤ ꯑꯃꯔꯣꯝꯗ ꯂꯤꯁꯦ
ꯍꯟꯗꯛꯀꯤ ꯑꯩꯈꯣꯏꯒꯤꯁꯨ ꯍꯟꯗꯛ ꯑꯩꯈꯣꯏ ꯀꯀꯥ ꯂꯩꯈꯤꯗꯦꯕ ꯀꯀꯥ ꯇꯨꯝꯕꯁ
ꯏ ꯑꯣ ꯏꯆꯦ ꯀꯀꯥ ꯑꯃ ꯅꯨꯄꯥꯒ ꯅꯨꯄꯤ ꯑꯃ ꯌꯥꯕꯗ
ꯑ ꯑꯥ ꯑꯥ
ꯀꯃꯥꯏꯅ ꯂꯩꯇ꯭ꯔꯤꯕ
ꯍꯧꯖꯤꯛ ꯎ ꯀꯥꯕꯗ ꯇꯥꯔꯛꯄ ꯑꯗꯒꯤ ꯁꯔꯨ ꯇꯦꯛꯄꯗꯒꯤ ꯄꯨꯔꯥ ꯁꯔꯨꯗꯣ ꯇꯦꯛꯈ꯭ꯔꯦꯕ ꯑꯗꯨꯃꯥꯏꯅ ꯇꯧꯕꯗꯒꯤ ꯑꯗꯨꯒ ꯃꯥꯁꯦ ꯈꯔꯁꯨ ꯍꯤꯗꯥꯛ ꯊꯛꯑꯦꯕ
ꯎꯝ
ꯍꯤꯗꯥꯛ ꯊꯛꯄ ꯁꯤꯗ ꯂꯤꯕꯔ ꯁꯤꯔꯣꯁꯤꯁ ꯀꯩ ꯀꯥꯞ ꯄꯨꯂꯞ ꯄꯨꯟꯁꯤꯜꯂꯒ ꯈꯣꯡ ꯇꯦꯛꯄꯗꯣ ꯀꯩ ꯀꯥꯏꯅ ꯇꯧꯈ꯭ꯔꯦꯕ ꯑꯗꯨꯝ ꯍꯥꯏꯕꯗꯤ ꯈꯣꯡꯁꯤꯁꯨ ꯃꯥꯒꯤ ꯂꯤꯚꯔ ꯀꯩꯀꯥ ꯄꯨꯟꯅ ꯁꯣꯛꯆꯟꯈ꯭ꯔꯕꯒꯤ ꯑꯣꯄꯔꯦꯁꯟ ꯇꯧꯁꯦ ꯍꯥꯏꯇꯥꯔꯒꯁꯨ ꯐꯖꯅ ꯏꯁꯥꯁꯦ ꯀꯩꯅꯣ ꯇꯧꯗ꯭ꯔꯒꯗꯤ ꯌꯥꯗꯦꯗꯅ
ꯎꯝ
ꯇꯧꯕꯒꯤ ꯀꯩꯅ ꯇꯧꯗꯕꯒꯤ ꯑꯣꯄꯔꯦꯁꯟ ꯇꯧꯕꯁꯨ ꯐꯔꯛ ꯇꯥꯈꯤꯕꯒ ꯑꯗꯨꯝ ꯃꯥꯗꯣ ꯂꯩꯈꯤꯗ꯭ꯔꯦꯕ
ꯎꯝ
ꯑꯗꯨꯅꯤꯗ ꯑꯗꯨꯀꯥꯟꯗꯨꯗ ꯀꯩ ꯍꯥꯏꯅꯤ ꯊꯥꯒꯤ ꯗꯤꯟꯒꯨꯝꯕ ꯍꯥꯏꯒꯗ꯭ꯔꯥ ꯎꯁꯣꯞꯀꯨꯝꯕ ꯑꯗꯨ ꯑꯍꯥꯟꯕꯒꯤ ꯀꯀꯥ ꯂꯩꯇꯕ ꯑꯍꯥꯟꯕꯁꯤꯕꯨꯗꯤ ꯍꯦꯛꯇ ꯊꯥ ꯑꯣꯏꯅ ꯂꯩꯇꯦꯕ ꯆꯍꯤ ꯀꯨꯏꯗ꯭ꯔꯤꯕ ꯅꯅꯤꯐꯨ ꯈꯔ ꯍꯦꯟꯗꯣꯛ ꯍꯦꯟꯖꯤꯟ ꯍꯥꯏꯕ꯭ꯔꯥ ꯅꯤꯐꯨꯒꯤ ꯂꯥꯟꯐꯝ ꯍꯥꯏ
ꯂꯩ
ꯑꯥ ꯑꯗꯨꯏꯇꯪ ꯀꯛꯇꯣꯏ ꯃꯥꯜꯂꯦ ꯀꯀꯥꯅ ꯂꯩꯇꯕꯗꯣ ꯑꯗꯨꯒꯤ ꯑꯍꯥꯟꯕ ꯊꯧꯗꯣꯛ ꯊꯣꯛꯄꯁꯤꯗꯗꯤ ꯐꯩ ꯅꯨꯄꯥꯁꯤꯡꯗꯣ ꯒ꯭ꯔꯨꯞ ꯒ꯭ꯔꯨꯞꯨꯝ ꯂꯩꯛꯑꯦꯕꯀ ꯚꯥꯏ ꯍꯥꯏꯒꯤ ꯃꯆꯥꯅꯨꯄꯥ ꯑꯍꯨꯝꯗꯨꯁꯨ ꯄꯨꯟꯅ
ꯎꯝ
ꯑꯗꯨꯒꯤ ꯃꯇꯨꯡ ꯊꯧꯗꯣꯛ ꯃꯆꯥ ꯈꯛꯇꯪ ꯊꯥꯈꯤ
ꯍꯣꯏ ꯍꯣꯏ
ꯆꯍꯤ ꯐꯥꯔꯛꯄꯒꯤ ꯑꯃ ꯂꯩꯗꯅ ꯊꯥ ꯑꯃ ꯋꯥꯠꯂꯤꯀꯥꯟꯗ ꯀꯠ ꯄꯤꯒꯨꯝꯕ
ꯎꯝ
ꯍꯧꯀꯠꯄꯗꯗꯤ ꯍꯦꯛꯇ ꯀꯅꯥꯝꯇ ꯂꯥꯛꯇꯕꯗꯣ
ꯋꯥꯟ
ꯑꯗꯨ ꯂꯥꯛꯇꯕꯒꯤ ꯃꯃꯣꯏꯅꯁꯨ ꯃꯆꯥꯅꯦ ꯈꯟꯕꯒꯤꯕꯨꯗꯤ ꯑꯣꯏꯔꯝꯕ ꯌꯥꯏ ꯑꯗꯣ ꯊꯧꯗꯣꯛ ꯊꯣꯛꯄꯗ ꯃꯤ ꯌꯥꯡꯈꯩ ꯆꯥꯝꯃ ꯑꯗꯨꯝ ꯆꯥꯔꯛꯏ
ꯆꯔ ꯃꯥꯅꯤ ꯃꯥꯅꯤꯁ
ꯄꯥꯔꯛ ꯆꯥꯔꯛꯄ ꯀꯥꯟꯗꯗꯤ ꯀꯀꯥꯒꯤ ꯃꯆꯥꯅꯨꯄꯥ ꯃꯊꯟꯗ ꯑꯗꯨꯒ ꯑꯩꯈꯣꯏꯒꯤ ꯑꯣꯏꯅ ꯀꯣꯔꯣꯐꯨ ꯊꯥꯡꯕ
ꯇꯧꯕꯗꯣ ꯃꯥꯜꯂꯤꯁꯦ ꯑꯩꯈꯣꯏꯁꯨ ꯇꯧꯋꯅꯦ ꯍꯥꯏꯕ ꯁꯤꯟꯗꯣꯛꯄ ꯑꯣꯏꯔ ꯑꯗꯨꯅ ꯑꯩꯈꯣꯏꯅ ꯀꯔꯤ ꯑꯗꯨꯝ ꯇꯧꯕꯗꯣ ꯇꯧꯋꯦ ꯑꯩꯈꯣꯏ
ꯎꯝ ꯑꯗꯨꯗ ꯑꯩꯣꯏ ꯑꯃꯔꯣꯝꯗꯗꯤ ꯐꯔꯦ ꯍꯥꯏꯕꯗꯤ ꯀꯀꯥꯒꯤ ꯃꯆꯥꯅꯨꯄꯤꯒ ꯅꯨꯄꯥꯒ ꯈꯛ ꯐꯥꯎ ꯇꯥꯔꯒꯁꯨ ꯍꯥꯏꯗꯤ ꯃꯣꯏꯁꯦ ꯀꯃꯥꯏ ꯍꯥꯏꯅꯤ ꯀꯀꯥꯅ ꯀꯜꯂꯤꯀꯥꯟ ꯀꯀꯥꯅ ꯀꯩꯝ ꯇꯧꯗ꯭ꯔꯤꯀꯥꯟꯗ ꯑꯉꯥꯡ ꯅꯨꯄꯤꯗꯣ ꯅꯨꯄꯤꯅ ꯑꯇꯣꯝꯕꯤꯅꯦꯕ ꯃꯥꯒꯤꯁꯦ ꯑꯗꯨꯕꯨꯗꯤ ꯂꯣ ꯊꯣꯡꯍꯧꯔꯦ
ꯎꯝ
ꯍꯧꯖꯤꯛꯇꯤ ꯏꯗꯣꯝꯆꯥ ꯃꯊꯪ ꯉꯥꯏꯔꯕꯝꯅꯤꯅ ꯑꯃ ꯂꯨꯍꯣꯡꯉꯧꯕꯗꯨꯗꯤ ꯐꯩ ꯇ ꯅꯨꯄꯥꯥꯗ ꯍꯧꯖꯤꯛ ꯂꯥꯏꯔꯤꯛ ꯇꯝꯃꯤꯕ ꯑꯗꯨꯒ ꯅꯨꯄꯤꯗꯨꯅ ꯈꯤꯇꯪꯁꯨ ꯂꯥꯏꯔꯤꯛꯇ ꯊꯋꯥꯏ ꯈꯛꯇꯪꯗꯤ ꯌꯥꯎꯕ ꯋꯥꯏ ꯑꯗꯨꯗꯨꯒꯤ ꯑꯗꯨ ꯑꯗꯨꯝ ꯂꯍꯣꯡꯦ ꯑꯗꯨ ꯃꯔꯣꯗꯗꯤ ꯐꯔꯦ ꯈꯜꯂꯤ ꯅꯠꯇ꯭ꯔꯗꯤ ꯑꯅꯤꯡꯕ ꯂꯣꯏꯕ ꯇꯥꯔꯒꯗꯤ ꯑꯅꯤꯃꯛ ꯍꯣꯡꯉ ꯇꯤꯟꯗꯅ ꯑꯅꯤꯃꯛꯁꯨ ꯃꯍꯩ ꯇꯝꯍꯜꯂꯛꯄꯅꯤ ꯑꯩꯅ ꯋꯥꯗꯅꯤꯗꯅ
ꯋꯥꯗꯨꯅꯤ ꯁꯤꯁꯨ ꯃꯥ ꯍꯧꯖꯤꯛ ꯃꯌꯨꯝ ꯄꯥꯜꯂꯤꯅꯤꯅ ꯃꯥ ꯈꯥꯏꯗꯅꯨ
ꯊꯧꯕꯥꯜ ꯀꯌꯥꯝꯗꯅꯦ ꯑꯊꯧꯕꯥꯜ ꯍꯥꯎꯒ꯫
ꯎꯝ ꯑꯗꯨꯝ ꯅꯨꯡꯉꯥꯏꯕ꯭ꯔꯥ꯫
ꯑꯗꯨꯕꯨꯗꯤ ꯑꯗꯨꯝ ꯅꯨꯡꯉꯥꯏ ꯍꯥꯏꯕꯗꯤ ꯏꯃꯨꯡꯗꯨꯁꯨ꯫ ꯎꯝ ꯃꯇꯩꯒ ꯃ꯫ ꯆꯦ ꯑꯅꯤ ꯃꯒ ꯃꯥꯏꯅꯨ꯫ ꯅꯨꯄꯥꯗꯨꯕꯨꯅꯦꯕ ꯑꯗ ꯍꯣꯏ ꯃꯥꯏ ꯅꯨꯄꯥꯗꯣ ꯊꯕꯛꯄꯨꯗꯤ ꯇꯧꯗꯦ ꯊꯕꯛ ꯇꯧꯗ ꯇꯥꯔꯒꯁꯨ ꯁꯨꯕ ꯅꯣꯝꯕ꯫ ꯀꯟꯕ꯫ ꯍꯣꯠꯅꯕ ꯀꯟꯕꯗꫭ꯫ ꯑꯣꯏꯕꯗꯣ ꯑꯗꯨꯒ ꯃꯄꯥꯒꯤ ꯊꯕꯛꯀꯨꯝꯕ꯫ ꯑꯗꯣ ꯍꯟꯖꯤꯟꯅꯕꯗꯤ ꯇꯧꯔꯤꯕ ꯍꯧꯖꯤꯛ ꯍꯥꯏꯗꯤ ꯃꯇꯩ ꯑꯣꯏꯅ ꯑꯣꯖꯥ ꯑꯣꯏꯒ꯭ꯔꯝꯃꯤꯅ ꯃꯄꯥꯒꯤ ꯊꯕꯛꯇꯨꯗꯤ ꯃꯥꯅ ꯍꯟꯖꯟꯒꯦꯅ꯫
ꯎꯝ꯫
ꯑꯗꯨꯅꯨ ꯈꯪꯗꯦ ꯍꯟꯖꯤꯟꯕꯁꯦ ꯌꯥꯗꫭꯏꯔ ꯌꯥꯔꯣꯏꯗꯤꯔꯁ‌ꯦ꯫
ꯍꯣꯏ ꯑꯣ ꯑꯗꯨꯝ ꯍꯥꯏꯗꯤ ꯎꯨꯡ ꯍꯥꯏꯖ ꯈ꯭ꯔꯗꯤ ꯐꯩꯗꯅꯀꯣ꯫
ꯃꯥꯒꯤꯑꯣꯗꯤꯐꯩ꯫
ꯎ ꯎ ꯅꯕ ꯌꯨꯝꯒ ꯄꯥꯜꯂꯒ ꯅꯨꯡꯉꯥꯏ꯫ ꯍꯇꯕꯁꯦ ꯌꯥꯝ ꯅꯨꯡꯉꯥꯏꯇꯦꯕ ꯏꯆꯟ ꯑꯉꯥꯡ ꯃꯥꯅ ꯑꯉꯥꯡ ꯑꯉꯥꯡ ꯑꯣꯏꯔꯕꯝꯅꯤꯅꯦ꯫
ꯑꯉꯥꯡ ꯑꯉꯥꯡ ꯑꯣꯏꯌꯦ ꯍꯥꯏꯕꯗꯤ ꯃꯥꯗꯣ ꯀꯣꯂꯦꯖ ꯂꯣꯏꯔꯛꯄ꯫ ꯀꯥꯕ ꯍꯧꯔꯛꯑꯒ꯫ ꯆꯍꯤ ꯁꯦꯀꯦꯟ ꯏꯌꯥꯔꯒꯨꯝꯕ ꯍꯥꯏꯒꯗ꯭ꯔꯥ꯫ ꯑꯗ ꯂꯨꯍꯣꯡꯕꯅꯦꯕ꯫
ꯎꯝ꯫
ꯑꯗꯨꯗꯨꯅ ꯑꯗꯨꯝ ꯑꯉꯥꯡ ꯑꯣꯏꯅꯗꯤ ꯄꯥꯟꯕ ꯍꯥꯏꯗꯅꯦ ꯍꯥꯏꯕꯗꯤ꯫ ꯁꯦꯀꯦꯟ ꯏꯌꯥꯔ ꯀꯥꯕ ꯍꯥꯏꯕꯁꯤ ꯆꯍꯤ ꯀꯨꯟꯃꯥꯊꯣꯏ ꯀꯨꯟꯅꯤꯊꯣꯏ ꯃꯉꯥꯔꯦ ꯅꯠꯇ꯭ꯔꯥ꯫ ꯎꯝ ꯑꯗꯨꯃꯥꯏꯅ ꯑꯗꯨꯃꯥꯏꯅ ꯇꯧꯔ ꯄꯥꯟꯒ꯭‌ꯔꯦ ꯑꯗꯨ ꯈꯪꯗꯦ ꯀꯃꯥꯏ ꯍꯥꯏ ꯑꯗꯨꯅ ꯍꯣꯏ ꯃꯥꯏ ꯅꯨꯄꯥ ꯊꯕꯛ ꯇꯧꯖꯗꯦ ꯅꯨꯡꯉꯥꯏꯗꯦꯅꯤ ꯃꯄꯥꯒꯤꯗꯣ ꯍꯟꯖꯤꯟꯖꯍꯧꯔꯗꯤ꯫ ꯁꯣꯝꯗꯁꯨ ꯋꯥꯔꯦꯗꯅꯀꯣ꯫
ꯍꯣꯏ꯫
ꯍꯥꯏꯕꯩ ꯋꯥꯅꯤ ꯀꯀꯥꯁꯨ ꯍꯤꯗꯥꯛ ꯈꯔ ꯈ ꯁꯤꯖꯤꯟꯅꯕꯅꯤꯅ ꯍꯤꯗꯥꯛ ꯊꯛꯄ ꯏꯃꯨꯡꯁꯦ ꯋꯥꯏꯗꯅ ꯑꯗꯨꯝꯗꯤ‌꯫ ꯐꯅꯌꯥꯝ ꯁꯨꯔ ꯆꯥꯔꯁꯨ ꯑꯗꯨꯝ ꯊꯣꯛꯂꯛꯄ ꯀꯥꯟꯗ ꯊꯦꯛꯇ ꯊꯛꯑꯦꯕ ꯃꯣꯏꯗꯤ꯫
ꯎꯝ ꯊꯛꯄꯅꯦ ꯊꯥꯏꯅ ꯑꯩꯈꯣꯏ ꯑꯈꫭꯏꯗꯤ ꯑꯈꯣꯏ ꯄ ꯍꫭꯏ ꯊꯛꯇ꯭ꯔꯤꯕ ꯏꯆꯦ ꯑꯈꫭꯏ ꯄꯨꯄꯨꯖꯨ ꯊ ꯑꯝꯃ‌ꯦꯕ ꯌꯥꯝꯅ ꯊꯥꯛꯇꯣꯏꯅ‌ꯦ ꯃꯣꯏ꯫
ꯎꯝ ꯑꯃꯔꯣꯝꯗ ꯑꯗꯨ ꯍꯥꯏꯔꯒ ꯈꯪꯗꯦꯗ ꯍꯤꯗꯥꯛ ꯊꯛꯄꯁꯦ ꯋꯥꯗꯤ ꯋꯥꯏ ꯋꯥꯗꯤ ꯋꯥꯗꯤ ꯑꯩꯈꯣꯏꯁꯨ ꯍꯧꯖꯤꯛꯄꯨꯗꯤ ꯑꯩꯈꯣꯏ ꯕꯥꯍꯣꯏꯁꯨ ꯊꯛꯈꯤꯗ꯭ꯔꯦ꯫ ꯑꯗꯨ ꯍꯥꯏꯔꯒ ꯊꯃꯣꯏ ꯊꯛꯇꯕꯒꯤ ꯍꯧꯖꯤꯛ ꯑꯃꯨꯛ ꯈꯔꯗꯤ ꯁꯥꯐꯔꯤꯅꯦ꯫ ꯊꯛꯇꯕ ꯍꯥꯏꯖꯦ ꯀꯨꯏꯗ꯭ꯔꯤꯕ
ꯎꯝ꯫
ꯍꯟꯗꯛ ꯑꯩꯈꯣꯏ ꯍꯣꯁꯄꯤꯇꯥꯜ ꯂꯩꯕ ꯈꯣꯏꯕꯥꯁꯨ ꯏꯁꯇ꯭ꯔꯣꯛ ꯇꯧꯔꯛꯄ ꯍꯥꯏꯗꯤꯔꯥ ꯈꯪꯗꯦ ꯈꯪꯂꯦꯞ - ꯂꯦꯞꯄꯒꯤ꯫ ꯑꯗꯨꯃꯥꯏꯅ ꯇꯧꯕꯗ ꯃꯥꯁꯨ ꯊꯛꯇꯕꯅꯦꯕ ꯑꯗꯨꯅ ꯍꯥꯟꯅ ꯊꯛꯏ ꯀꯥꯟꯗꯗꯤ ꯑꯩꯈꯣꯏꯁꯨ ꯅꯨꯄꯥꯁꯨ ꯌꯥꯎꯗꯕꯅꯤꯅ ꯍꯥꯏꯗꯤ ꯆꯠꯈ꯭ꯔꯒ ꯍꯟꯖꯜꯂꯛꯅꯤ ꯈꯪꯗꯕꯤ ꯌꯨ ꯊꯛꯑꯒ
ꯎꯝ - ꯎꯝ꯫
ꯑꯩꯈꯣꯏꯁꯨ ꯍꯥꯏꯕꯗꯤ ꯍꯧꯖꯤꯛꯇꯤ ꯃꯥꯁꯇꯔ ꯂꯣꯏꯔꯕꯅꯤꯅ ꯈꯔ ꯃꯈꯩꯗꯤ ꯆꯥꯎꯔꯦꯗꯅꯀꯣ ꯑꯗꯨꯅ ꯃꯣꯏ ꯊꯤꯕ ꯆꯠꯄꯖꯦ ꯃꯣꯏꯗꯤ ꯃꯌꯥꯝ ꯄꯨꯟꯕꯝ ꯊꯛꯐꯝ ꯆꯥꯕꯝꯗꯅꯤꯗꯅ ꯂꯩꯔꯝꯗꯤꯖꯦ ꯫ ꯑꯗꯨꯅ ꯆꯠꯄ ꯈꯣꯠꯄ ꯐꯔꯛ ꯌꯥꯝ ꯇꯥꯏꯗꯅ
ꯃꯥꯅꯦ ꯁꯤ ꯑꯗꯣ ꯍꯣꯏꯒꯤ ꯕꯕꯥ ꯈꯔ ꯐꯔꯥꯕ꯭ꯔꯥ
ꯎꯝ ꯎꯝ ꯐꯔꯦ ꯐꯔꯦ ꯑꯗꯨꯕꯨꯗꯤ ꯐꯅꯤꯌꯥꯝ ꯐꯔꯦꯗ ꯍꯧꯖꯤꯛꯇꯤ
ꯎꯝ ꯍꯣꯏ ꯋꯥꯛꯀꯤꯡ ꯀꯩꯀꯥꯒꯗꯣ ꯈꯔ ꯑꯗꯨꯝ ꯆꯠꯍꯜꯂꯨ
ꯎꯝ
ꯑꯌꯨꯛ ꯉꯟꯇꯥ ꯒꯨꯝꯕꯗꯣ ꯃꯣꯏꯗꯣ ꯁꯨꯝ ꯍꯥꯏꯗꯤ ꯁꯇ꯭ꯔꯣꯛ ꯒꯨꯝꯕ ꯇꯥꯞꯇꯥ ꯇꯧꯕ ꯈꯣꯠꯄ ꯇꯧꯒꯤꯕꯒꯤꯅꯦ ꯑꯁꯥꯗ ꯑꯗꯨꯝ ꯀꯩꯅꯦ ꯇꯧꯅꯕ
ꯃꯁꯥꯕꯨꯗꯤ ꯀꯩꯁꯨꯝ ꯇꯥꯍꯧꯗ꯭ꯔꯦ ꯑꯗꯨꯒ ꯕꯤꯄꯤ ꯒꯨꯂꯤꯗꯤ ꯑꯗꯨꯝ ꯆꯥꯕꯅꯦꯕ ꯑꯗꯣ ꯃꯥꯅ ꯕꯤꯄꯤꯖꯦ ꯂꯦꯞꯅꯕ ꯑꯣꯏꯅ ꯍꯣꯠꯅꯕꯗꯣ ꯑꯗꯨꯗ ꯑꯩꯅ ꯒꯨꯂꯤꯗꯣ ꯌꯥꯔꯤꯒꯩꯗꯤ ꯂꯦꯞꯀꯅꯣ ꯍꯥꯏꯗꯤ ꯗꯣꯛꯇꯔꯗ ꯑꯃꯨꯛ ꯆꯠꯂꯒ ꯂꯦꯞꯄꯁꯨ ꯂꯦꯞꯁꯦ ꯍꯥꯏꯕꯖꯦ
ꯑꯣ
ꯒꯨꯂꯤꯁꯦ ꯃꯥ ꯃꯁꯥꯅ ꯕꯤꯄꯤꯁꯤꯁꯨ ꯆꯥꯒꯔꯥꯗꯤ ꯕꯦꯔꯥꯗꯤ ꯀꯥꯗꯤ ꯀꯥꯏꯗꯅ ꯑꯗꯨꯒꯤ ꯌꯥꯔꯤꯈꯒꯩ ꯍꯥꯟꯅ ꯌꯥꯝ ꯆꯥꯁꯟꯗ꯭ꯔꯤꯀꯥꯟꯗ ꯂꯦꯐꯧꯒꯦ ꯃꯅꯥ ꯃꯁꯤꯡ ꯑꯣꯏꯅ ꯂꯦꯞꯄꯒꯦꯅ ꯅꯣꯡ ꯅꯤꯅꯤ ꯂꯦꯞ ꯂꯩꯔꯝꯃꯦꯕ ꯑꯗ ꯑꯩꯅ ꯄꯥꯕ ꯍꯝꯗꯤ ꯗꯣꯛꯇꯔꯁꯨ ꯆꯠꯇꯣꯏꯅꯤꯅ ꯄꯥꯛꯅ ꯂꯦꯞꯈꯤꯅꯨ ꯆꯥꯎꯋꯣ ꯗꯣꯁ ꯍꯟꯗꯔ ꯆꯥꯔꯖꯨ ꯆꯥꯖꯦ ꯍꯥꯏꯕꯗ ꯃꯥꯗꯥ ꯆꯥꯅꯤꯡꯗ꯭ꯔꯦꯕ ꯑꯗꯨꯅ ꯑꯗꯨ ꯑꯣꯏꯒꯅ ꯍꯥꯞꯗꯤ
ꯑꯣ ꯍꯥꯏꯔꯣꯏꯆꯦ
ꯎꯝ ꯈꯇꯪꯖꯨ ꯅꯍꯥꯖꯨ ꯑꯣꯏꯔꯤꯅꯤꯅ ꯉꯥꯡꯅꯕꯖꯨ ꯋꯥꯔꯤ ꯏꯕ ꯍꯥꯏꯕꯗꯤ ꯅꯣꯏꯐꯥꯎ ꯍꯣꯏꯗꯤ ꯆꯍꯤ ꯍꯨꯝꯐꯨ ꯍꯍꯜꯂꯦ ꯍꯥꯏꯕꯗꯣ ꯈꯔꯗꯤ ꯑꯍꯟ ꯑꯣꯏꯁꯜꯂꯛꯑꯅꯤꯗꯅ ꯑꯩꯈꯣꯏꯅ ꯆꯍꯤ ꯌꯥꯡꯈꯩ ꯃꯔꯤ ꯃꯉꯥ ꯅꯣꯡ ꯅꯣꯏꯕꯒꯤ ꯉꯥꯡꯅ ꯁꯛꯅꯕ ꯋꯥꯏꯑꯦꯕ
ꯎꯝ ꯅꯣꯏꯆꯀꯅ ꯏ ꯐꯤ ꯒꯨꯝꯕ ꯍꯥꯏꯗ ꯆꯥꯕꯅꯗꯤ ꯐꯩ ꯃꯣꯏꯗ ꯗꯣꯛꯇꯔꯅ ꯍꯥꯟꯅ ꯆꯥ ꯍꯧꯈ꯭ꯔꯕꯅꯤꯅ ꯑꯃꯨꯛ ꯆꯠꯂꯀꯥꯟꯗꯁꯨ ꯑꯗꯨꯗꯒꯤ ꯈꯔ ꯍꯟꯊꯕꯒꯨꯝꯕ ꯑꯗꯨꯃꯥꯏꯅ ꯄꯤꯔꯛꯄ ꯑꯗꯨꯝ ꯇꯧꯕꯅꯦꯕ
ꯎꯝ
ꯑꯗꯨꯝ ꯆꯥꯍꯟꯕꯅꯗꯤ ꯐꯗꯤ ꯐꯗꯅꯤ ꯀꯣꯏ ꯁꯦꯅ ꯍꯥꯏꯗꯣ
ꯎꯝ ꯑꯗꯨꯗ ꯃꯥꯗꯣ ꯆꯥꯎ ꯌꯥꯗꯦ ꯍꯥꯏꯕ
ꯎꯝ ꯆꯤ ꯊꯦꯃꯣ ꯈ ꯈꯥ
ꯍꯥꯕꯞꯗꯤ ꯁꯤꯗꯖꯨ ꯂꯩꯇ꯭ꯔꯦ ꯑ ꯆꯥꯎꯗꯤ ꯍꯥꯏꯗꯁꯨ ꯃꯥꯅ ꯐꯣꯟ ꯑꯩꯗ ꯆꯠꯇ꯭ꯔꯝꯅꯤꯅ ꯆꯠꯄꯁꯨ ꯐꯔꯛ ꯇꯥꯔꯦꯗꯅ ꯑꯗꯨꯗꯒꯤ ꯆꯠꯇꯕꯒꯤ ꯌꯥꯔꯤꯒꯩꯗꯤ ꯆꯥꯎ ꯍꯥꯏꯕꯗ ꯌꯥꯗ꯭ꯔꯗ ꯗꯣꯏꯗꯤ ꯄꯥꯕ ꯑꯗꯨ ꯆꯥꯗ ꯇꯥꯔꯒꯗꯤ ꯍꯥꯏꯕꯗꯤ ꯑꯈꯣꯏꯒꯤ ꯏꯁꯥꯒꯤ ꯐꯪꯖꯕ ꯃꯅꯥ ꯃꯁꯤꯡꯒꯤ ꯍꯥꯏꯕꯗꯤ ꯕꯤꯄꯤ ꯀꯟꯇ꯭ꯔꯣꯜꯒꯤ ꯍꯤꯠ ꯃꯅꯥ ꯃꯁꯤꯡꯗꯤ ꯂꯩꯔꯤꯗꯅ
ꯎꯝ
ꯄꯤꯒꯨꯝꯕ ꯀꯩꯀ ꯑꯗꯨ ꯑꯗꯨ
ꯍꯣ ꯍꯣꯏ ꯀꯣꯠꯂ ꯆꯑꯌꯦ
ꯑꯗꯨꯃꯥꯏꯅ ꯄꯥꯕ ꯑꯗꯨꯒꯨꯝꯕ ꯑꯣꯏꯅ ꯈꯔ ꯆꯥꯒꯦ ꯆ ꯍꯥꯏꯕꯗꯤ ꯄꯥꯕꯅ ꯕꯠ ꯂꯥꯎ ꯂꯦꯞꯄꯗꯨ ꯂꯦꯞꯀꯅꯨ ꯗꯥꯛꯇꯔꯒꯤ ꯋꯥꯁꯨ ꯇꯥꯗꯅꯅ ꯍꯥꯏꯕꯅꯦꯕ ꯑꯗꯒꯤ ꯍꯥꯏꯕꯗꯤ ꯗꯥꯛꯇ ꯆꯠꯄꯁꯤꯁꯨ ꯍꯟꯗꯛ ꯄꯛꯁꯦ ꯈꯔ ꯇꯣꯏꯒꯤꯕ ꯑꯗꯨꯗꯨꯒꯤ ꯄꯩꯁꯥ ꯊꯣꯛꯄꯝ ꯂꯩꯔꯨ ꯋꯥꯠꯄꯒꯤ ꯆꯠꯊꯣꯛ ꯆꯠꯁꯤꯟꯗꯤ ꯎ ꯃꯥꯗꯣ ꯑꯣꯄꯔꯦ ꯀꯩꯅꯣ ꯍꯟꯗꯛ ꯇꯨꯁꯟꯕꯗꯒꯤ ꯍꯣꯁꯄꯤꯇꯥꯂꯥꯏꯁꯁꯨ ꯐꯅ ꯀꯨꯏꯅ ꯊꯥ ꯑꯃꯃꯨꯛꯀꯤ ꯃꯌꯥ ꯂꯩꯌꯦꯕ ꯑꯗꯨꯅ ꯄꯩꯁꯥꯁꯨ ꯈꯇꯪ ꯑꯗꯨ ꯂꯣꯏꯕꯒ ꯆꯌꯣꯜ ꯑꯃ ꯊꯥ ꯑꯃ ꯁꯨꯃꯥꯏꯅ ꯂꯩꯕꯒ ꯑꯗꯨꯝ ꯆꯦꯛꯀꯞ ꯆꯦꯛꯀꯞ ꯆꯠꯃꯜꯂꯛꯄꯒꯤ ꯏꯁꯀꯤꯟ ꯑꯦꯂꯔꯖꯤꯁꯨ ꯇꯧꯔꯛ ꯕꯒꯤ ꯇꯣꯈꯥꯏꯕ ꯑꯃꯁꯨꯡ ꯌꯦꯡꯉꯛꯄꯒꯤ ꯃꯟꯗꯨꯛ ꯆꯠꯄ ꯋꯦꯅꯦꯁꯗ ꯑꯃꯨꯛ ꯆꯠꯄ ꯁꯨꯝ ꯇꯧꯕꯅꯤ ꯆꯠꯅꯤꯡꯉꯛꯇ꯭ꯔꯕꯗꯣ ꯄꯩꯁꯥ ꯄꯨꯕ ꯉꯝꯃꯛꯇ ꯇꯧꯕꯩ ꯃꯥꯔ ꯑꯗꯨ ꯆꯠꯂꯔꯣꯏꯒꯦꯅ ꯇꯧꯔꯛꯄ ꯑꯗꯨꯗ ꯑꯩꯅ ꯑꯩꯈꯣꯏ ꯍꯟꯗꯛꯀꯤ ꯊꯥ ꯃꯣꯏꯅ ꯂꯥꯛꯑꯣ ꯍꯥꯏꯕ ꯃꯇꯝꯗ ꯆꯠꯇ ꯇꯥꯔꯁꯨ ꯄꯥꯕ ꯃꯊꯪ ꯊꯥꯗ ꯑꯃꯨꯛ ꯆꯠꯁꯤ ꯑꯗꯣ ꯍꯤꯗꯥꯛꯇꯨꯗꯤ ꯀꯦ ꯍꯥꯏꯔꯁꯨ ꯀꯩꯅꯣ ꯇꯧꯔ ꯃꯅꯥ ꯃꯁꯤꯡꯗꯨ ꯆꯥꯔꯣ ꯑꯗꯨꯒ ꯆꯠꯂꯀꯥꯟꯗ ꯑꯃꯨꯛ ꯣꯠ ꯍꯟꯊꯍꯜꯂꯁꯨ ꯍꯟꯊꯔꯒ ꯏꯍꯜꯂꯁꯨ ꯏꯍꯟꯗꯦꯅꯗꯤ ꯍꯥꯏꯕꯅꯦꯕ
ꯑꯩꯈꯣꯏꯁꯦ ꯅꯨꯡꯃꯥꯏꯅ ꯍꯥꯏꯌꯣ ꯈꯪꯉꯦ ꯑꯃꯅꯦꯦ ꯑꯩꯈꯣꯏꯒ ꯐꯠꯇꯦꯗꯅ
ꯎꯝ ꯐꯠꯇꯦ ꯑꯗꯨ ꯃꯤꯅꯁꯨ ꯑꯗꯨꯃꯥꯏꯅ ꯍꯥꯏꯅꯕꯅꯤꯅ ꯎꯝ ꯐꯅ ꯑꯩꯈꯣꯏꯁꯨ ꯍꯥꯏꯗꯤ ꯅꯍꯥ ꯑꯣꯏꯔꯤꯦꯗꯒꯤ ꯅꯍꯥꯁꯨ ꯑꯣꯏꯔꯦ ꯑꯗꯨꯒ ꯍꯧꯖꯤꯛ ꯑꯉꯥꯡ ꯃꯈꯥ ꯃꯈꯥꯁꯨ ꯂꯩꯔꯤꯗꯅ ꯑꯩꯈꯣꯏꯁꯨ ꯃꯌꯥꯝ ꯑꯃ ꯑꯩꯒꯤ ꯃꯈꯀꯥ ꯀ꯭ꯂꯥꯁ ꯑꯅꯥꯏꯅꯤ ꯀꯥꯕ ꯑ ꯇꯨꯌꯦꯐ ꯈꯛꯇ ꯍꯟꯇꯛ ꯊꯥꯗ ꯉꯥꯏꯔꯤꯕꯁꯨ ꯂꯩꯔꯤ ꯑꯗꯨꯅ ꯃꯣꯏ ꯁꯣꯜꯂꯛꯀꯗ꯭ꯔꯅ ꯂꯧꯈꯠꯄꯤꯗ
ꯋꯥꯜ
ꯇꯜꯂꯤꯗ ꯍꯥꯏꯕꯗꯤ ꯃꯣꯏꯅ ꯁꯨꯃꯥꯏꯅ ꯈꯪꯍꯧꯗꯅ ꯇꯧꯔꯛꯄ ꯃꯃꯥꯡꯒꯤ ꯏꯁꯇ꯭ꯔꯣꯛ ꯇꯧꯕꯗꯨꯁꯨ ꯑꯩꯗꯣ ꯇꯁꯦꯡꯅ ꯄꯥꯈꯠꯈ꯭ꯔꯦꯕ ꯍꯥꯏꯕꯗꯤ ꯑꯗꯨꯃꯥꯏꯅ ꯏꯃꯨꯡꯗ ꯏꯁꯇ꯭ꯔꯣꯛ ꯇꯧꯕ ꯃꯤ ꯑꯝꯇ ꯎꯗ꯭ꯔꯕꯒꯤ
ꯍꯣꯏ ꯆꯦꯗꯪ ꯍꯦꯟꯅ ꯃꯊꯥ ꯁꯥꯔꯝꯅꯤ ꯃꯌꯥꯝꯅ ꯃꯊꯥ ꯑꯗꯨꯪꯕ ꯋꯥꯈꯜ ꯃꯌꯥꯝ ꯑꯃ ꯈꯜꯂꯝꯃꯦꯕ
ꯎꯝ ꯑꯗꯨꯅꯤ ꯍꯣꯏ ꯎ ꯐꯥꯅꯪ ꯊꯦꯡꯉꯦ ꯇꯨꯝꯃꯣ
ꯍꯣꯏꯁꯦ
ꯎꯝ ꯎꯝ ꯍꯌꯦꯡꯁꯨ ꯅꯪ ꯆꯦꯠꯇꯣꯏꯅꯤꯅꯅꯦ
ꯑꯥ ꯑꯗꯨꯕꯨꯗꯤ ꯀꯩꯁꯨ ꯀꯥꯏꯗꯦ ꯏꯆꯦ
ꯎ ꯑꯗꯗꯤ ꯅꯪꯒꯤ ꯀꯩꯅꯣꯒꯤ ꯍꯤꯗꯥꯛ ꯑꯃꯁꯨ ꯆꯥꯕꯅꯤꯅ ꯍꯌꯦꯡ
ꯑ ꯑꯗꯨꯕꯨꯗꯤ ꯀꯩꯁꯨ ꯀꯥꯏꯔꯗ꯭ꯔꯦ ꯑꯗꯨꯝ ꯍꯥꯏ ꯋꯥꯅꯦ ꯑꯩ ꯑꯩ ꯏꯁꯥꯁꯦ ꯈꯔ ꯐꯔꯦ ꯑꯗꯨꯅ ꯀꯩꯝ ꯇꯧꯗꯦ ꯑ ꯁꯣꯃꯣꯂꯥ ꯍꯥꯏꯗꯤ ꯃꯁꯥꯁꯦ ꯌꯥꯝ ꯁꯣꯟꯖꯩ ꯍꯥꯏꯕ ꯃꯥꯗꯤ
ꯎꯝ ꯃꯥꯕꯨꯗꯤ ꯃꯁꯥ ꯈꯔ ꯁꯜꯂꯤ ꯑꯩꯅ ꯅꯪꯒꯤ ꯍꯤꯗꯥꯛꯇꯨꯒꯤ ꯍꯥꯏꯁꯦ ꯏꯃꯥꯁꯨ ꯑꯗꯨꯒꯨꯝꯕ ꯍꯤꯗꯥꯛ ꯆꯥꯏꯌꯦꯕ ꯍꯤꯗꯥꯛꯇꯨ ꯆꯥꯔꯒꯗꯤ ꯃꯁꯥꯁꯨ ꯍꯩꯅꯗꯕꯒꯤ ꯑꯣꯠꯅꯤꯡꯕꯤꯣꯏ ꯀꯩꯔꯣꯏ ꯇꯧꯔ ꯂꯩꯕꯗꯣ ꯏꯃꯥꯁꯨ ꯃꯈ꯭ꯋꯥꯡ ꯌꯥꯗꯕꯒꯤ ꯀꯣꯜꯂꯒ ꯑꯣꯄꯔꯦꯁꯟ ꯇꯥ